ꯍꯜꯂꯣ
ꯎꯝ
ꯇꯥꯕ꯭ꯔꯣ
ꯇꯌꯦ ꯏꯇꯃꯥꯆꯧ
ꯏꯁ ꯑꯩ ꯑꯩ ꯃꯆꯥꯔꯥ ꯑꯆꯧꯕꯔ ꯍꯥꯏꯌꯨ
ꯍꫭ ꯏꯇꯥ ꯑꯆꯧꯕ
ꯏꯇꯥ ꯑꯆꯧꯕꯤ
ꯍ ꯑꯗꯨ ꯍꯥꯏꯔꯒ ꯅꯍꯥꯟꯒꯤ ꯋꯥꯔꯤꯗꯣ ꯅꯤꯡꯁꯤꯡꯉꯛꯑꯦꯗ
ꯀꯝꯕ
ꯑꯃ ꯑꯁ ꯂꯦꯞꯀꯤ ꯋꯥꯔꯤꯗꯣ ꯅꯪ ꯅꯪꯒꯤ ꯃꯤꯡꯗꯣ ꯑꯗꯨ ꯅꯪꯒꯤ ꯃꯤꯡꯒꯤ ꯑꯗꯨꯗ ꯑꯗꯨ ꯀꯧꯔꯗꯤ ꯑꯥ ꯀꯧꯔꯅꯤꯅꯦ ꯑꯩ ꯍꯥꯏꯔꯣ ꯕꯒꯤ ꯃꯥꯇꯡꯗ
ꯎꯝ ꯃꯥꯅꯤꯅꯦ ꯍꯦ ꯆꯅꯥꯗ꯭ꯔꯣ
ꯍꯥꯥ
ꯀꯗꯧꯔꯕ
ꯑꯗꯨ ꯑꯩꯗꯤ ꯋꯥꯔꯤꯗꯣ ꯈꯪꯉꯝꯃꯦ ꯍꯥꯏꯕ ꯌꯥꯝꯅ
ꯃꯥ ꯈꯔ ꯀꯩꯅꯣ ꯇꯧꯕꯅꯦ ꯏꯟꯇꯔꯦꯁ ꯈꯔ ꯑꯣꯏꯕ ꯍꯥꯏꯇꯥꯔꯦ
ꯍꯣꯏ
ꯑꯗꯨꯒꯤ ꯄꯥꯎꯔꯧ ꯑꯃ ꯊꯤꯔꯛꯑꯣ ꯉꯥꯡꯉꯣ
ꯀꯔꯤ ꯀꯥꯏꯗꯒꯤ ꯄꯔꯧꯅꯣ ꯑꯩꯕꯨ ꯍꯧꯖꯤꯛ ꯑ ꯉꯁꯥꯏꯗꯩ ꯍꯤꯞꯄꯒ ꯂꯣꯡꯉ ꯂꯩꯕꯁꯤꯗ ꯄꯔꯧ ꯊꯤꯔꯣ ꯉꯪꯉꯛꯑꫭꯌꯦꯏ ꯀꯩꯗ ꯆꯟꯅꯔꯤꯒꯦ
ꯅꯠꯇ꯭ꯔꯒꯅ ꯋꯥꯔꯤꯗꯤ
ꯅꯪꯅꯅꯦ ꯇꯧꯔꯛꯏꯁꯦ ꯅꯪꯅ ꯂꯤꯔꯛ ꯇꯧꯕ ꯑꯩꯉꯣꯟꯗ ꯑꯗꯨꯝ ꯋꯥꯔꯤ ꯂꯤꯌꯨꯒ ꯍꯥꯏꯌꯣ ꯒꯥꯏꯑ ꯒꯥꯏ ꯅꯪꯒ ꯇꯧꯔꯛꯇꯔ ꯑꯩꯉꯣꯟꯁꯤꯗ ꯑꯗꯨꯝ ꯍꯥꯏꯁꯤ ꯀꯩꯗꯧꯕ
ꯅꯣꯏ ꯇꯁꯦ ꯑꯩ ꯍꯦꯛ ꯆꯒꯦꯁꯦ ꯅꯣꯏꯗ ꯄꯥꯟꯕ ꯃꯅꯥ ꯃꯁꯤꯡꯒꯤ ꯃꯇꯥꯡꯗ ꯍꯥꯏꯔꯛꯑꯣ
ꯎꯝ ꯑꯩꯈꯣꯏꯗ ꯄꯥꯝꯕ꯭ꯔꯣ ꯑꯩꯗꯤ ꯏꯪꯈꯣꯜ ꯆꯪꯗ ꯀꯨꯏꯦ ꯑꯗꯨꯅ ꯈꯪꯗ꯭ꯔꯦ ꯑꯗꯣ ꯑꯩꯈꯣꯏꯗ ꯄꯥꯟꯕ ꯍꯥꯏꯁꯦ ꯑꯩꯈꯣꯏ ꯈꯨꯃꯥꯏꯅ ꯑꯗꯨꯝ ꯄꯤꯔꯛꯄꯗꯨꯗ ꯍꯋꯥꯏꯁꯥꯡꯕꯤ ꯄꯥꯜꯂꯦ ꯈꯥꯃꯦꯟ ꯑꯃꯁꯨ ꯌꯥꯝ ꯃꯔꯥꯡ ꯀꯥꯏꯅ ꯄꯥꯜꯂꯦ ꯄꯣꯡ ꯍꯋꯥꯏ ꯑꯃ ꯆꯝꯐꯨꯠ ꯍꯋꯥꯏ ꯑ ꯕꯤꯔꯌꯥꯅꯤꯗꯨꯁꯨ ꯌꯥꯝ ꯄꯥꯜꯂꯦ ꯆꯐꯨ ꯍꯋꯥꯏꯗꯨꯁꯨ ꯌꯥꯝ ꯄꯥꯜꯂꯦꯕ ꯀꯣ ꯄꯨꯡ ꯍꯋꯥꯏꯖ ꯄꯥꯜꯂꯝꯃꯅꯤꯅ ꯈꯜꯂꯦ ꯑꯩꯅ ꯈꯟꯕꯗ ꯑꯗꯨꯗꯒꯤ ꯊꯕꯤꯁꯨ ꯄꯥꯜꯂꯦ ꯑꯗꯨꯒ ꯑꯃ ꯀꯥꯡꯁꯣꯏ ꯆꯥꯕ ꯀꯣꯕꯤ ꯃꯁꯣꯏꯗꯣ
ꯎꯝ
ꯀꯣꯕꯤ ꯃꯁꯣꯏꯗꯨꯁꯨ ꯎ ꯌꯥꯝ ꯄꯥꯜꯂꯦ ꯍꯥꯏ ꯑꯩꯈꯣꯏ ꯃꯃꯅ ꯑꯩꯈꯣꯏ ꯀꯣꯕꯤ ꯃꯌꯥꯝ ꯊꯥꯕꯅꯦꯕ ꯑꯂꯨ ꯑꯂꯨꯒꯤ ꯅꯥꯀꯟꯟꯅꯗ ꯀꯣꯕꯤ ꯃꯌꯥꯝ ꯊꯥꯕꯗꯣ ꯀꯣꯕꯤꯗꯣ ꯍꯥꯏꯗꯤ ꯍꯦꯛ ꯑꯃ ꯆꯥꯊꯣꯛꯈ꯭ꯔꯒ ꯑꯃ ꯃꯈꯛꯣꯏ ꯃꯁꯣꯏ ꯍꯧꯋꯤꯗꯅ
ꯎꯝ
ꯍꯧꯋꯦꯕ ꯀꯨꯣꯏ ꯃꯊꯣꯏꯗꯣ ꯑꯗꯨꯗꯨꯒ
ꯈꯔꯦꯗꯤꯇꯅ ꯇꯥꯔꯅꯤ
ꯈꯔ ꯂꯩꯔꯦꯕꯨꯗꯤ ꯅꯣꯡꯒ ꯍꯥꯡꯉꯒꯗꯤ ꯍꯧꯖꯤꯛꯇꯤ ꯀꯥꯂꯦꯟꯊꯥꯒꯤ ꯇꯤꯟ ꯀꯥꯡꯁꯦ ꯌꯥꯝ ꯀꯠꯂꯛꯑꯦꯗꯅ
ꯎꯝ
ꯀꯩꯅꯣꯁꯨ ꯄꯥꯜꯂꯦ ꯀꯔꯤ ꯇꯦꯡꯅꯧꯋꯥꯟꯕꯤꯁꯨ ꯄꯥꯜꯂꯦ ꯑꯗꯣ ꯇꯦꯛꯅꯣꯂꯣꯁꯦ ꯍꯧꯖꯤꯛꯃꯛ ꯑꯗꯨ ꯌꯥꯝ ꯉꯜꯂꯦ ꯑꯗꯣ ꯑꯩꯈꯣꯏꯗꯣ ꯈꯪꯗꯦ ꯀꯃꯥꯏꯅ ꯇꯧꯔꯤꯅꯣ ꯑꯩꯈꯣꯏ ꯃꯥꯥꯏ ꯃꯌꯥꯝ ꯄꯥꯜꯂꯦ ꯍꯥꯏꯕꯦ ꯅꯣꯡꯉꯥꯟꯕꯤꯒꯗꯣ
ꯎꯝ
ꯑꯗꯩ ꯑꯩꯈꯣꯏ ꯃꯥꯅ ꯁꯣꯝ ꯅꯥꯀꯟꯅꯤꯡꯈꯣꯜꯗꯗꯤ ꯀꯩꯅꯣ ꯁꯤꯡꯒꯨꯝꯕ ꯄꯥꯟꯁꯨ ꯊꯥꯕꯅꯤ ꯑꯩꯈꯣꯏꯒꯤ ꯂꯝꯕꯤ ꯆꯪꯐꯝ ꯗ ꯏꯪꯈꯣꯜ ꯃꯆꯥ ꯃꯇꯦꯛ ꯑꯃꯈꯛ ꯂꯩ ꯍꯥꯏꯕꯗꯣ ꯑꯩꯅ
ꯎꯝ ꯁꯥ ꯃꯃꯥꯡꯗ ꯂꯩꯕ꯭ꯔꯣ
ꯍꯣꯏ ꯍꯣꯏ ꯍꯣꯏ ꯁꯨꯝ ꯃꯃꯥꯡ ꯂꯩꯕꯗꯣ ꯑꯗꯨꯗ ꯍꯟꯗꯛ ꯑꯗꯨꯒꯣꯏ ꯃꯥꯥꯅ ꯇꯤꯟ ꯀꯩꯈꯥꯁꯤꯂꯒ ꯇꯤꯟ ꯀꯀꯩ ꯈꯥꯖꯤꯜꯂꯀꯥꯟꯗ ꯑꯩ ꯏꯟꯁꯥꯡ ꯅꯥꯄꯤꯊꯥꯎ
ꯀꯌꯥꯝ ꯄꯥꯜꯂꯤ ꯑꯗꯨꯗꯤ
ꯌꯥꯝ ꯄꯥꯜꯂꯦ ꯑꯗꯨꯝ ꯌꯨꯝꯗꯩ ꯈꯥꯃꯦꯟ ꯑꯁꯤꯟꯕꯁꯨ ꯃꯆꯥ ꯃꯆꯥ ꯆꯝꯊꯣꯡ ꯆꯥꯕꯗꯤ ꯑꯗꯨꯝ ꯄꯥꯜꯂꯦ ꯑꯗꯩ ꯑꯩꯈꯣꯏꯒꯤꯗꯤ ꯇꯈꯦꯜ ꯂꯩ ꯃꯅꯧꯗꯨꯁꯨ ꯐꯖꯅ ꯍꯧꯋꯦ
ꯇꯈꯦꯜꯂꯩ
ꯇꯈꯦꯜꯂꯩ ꯃꯅꯧꯗꯣ
ꯅꯪ ꯉꯍꯥꯟ ꯄꯨꯔꯛꯄꯗꯣ ꯇꯈꯦꯜꯂꯩꯔꯣ
ꯃꯥꯅꯦ ꯇꯛꯈꯦꯜꯂꯩ ꯗꯨꯗ ꯇꯈꯦꯜꯂꯩ ꯁꯥꯠꯇꯣꯏꯅꯦ ꯂꯣꯛꯂꯩ ꯂꯣꯛꯂꯩ ꯅꯠꯇꯤꯌꯦ ꯂꯣꯛꯂꯩꯅ ꯑꯇꯣꯞꯄꯅꯦ
ꯑꯣ ꯑꯗꯨꯏꯅꯤꯀꯣ ꯆꯥꯎꯔꯒ ꯉꯥꯡꯉꯤꯗ
ꯍꯣꯏ ꯍꯣꯏ ꯂꯣꯛꯂꯩꯟꯅ ꯑꯃ ꯂꯤꯗꯨꯗꯤ ꯃꯈꯣꯛꯇꯣ ꯀꯥꯛ ꯀꯥꯛ ꯀꯥꯛ ꯂꯥꯎꯔ ꯂꯤꯗꯨꯗꯤ
ꯇꯈꯦꯜ ꯂꯩꯗꯣ ꯃꯅꯝꯗꯤ ꯅꯨꯡꯁꯤꯕꯅꯤ
ꯎꯝ ꯅꯨꯡꯁꯤꯕꯅꯤ ꯑꯗꯣ ꯍꯥꯏꯗꯤ ꯍꯧꯖꯤꯛꯄꯨꯗꯤ ꯈꯔ ꯄꯥꯜꯂꯝꯗꯧ ꯃꯥꯜꯂꯦ ꯑꯩ ꯈꯟꯕꯗ ꯃꯥꯏꯁꯨ ꯂꯩ ꯁꯥꯠꯄꯗꯣ ꯃꯇꯝ ꯃꯇꯝ ꯂꯩꯌꯦꯕꯀꯣ ꯑꯗꯨꯝ ꯁꯥꯠꯂ ꯂꯩꯇꯦꯕ
ꯎꯝ
ꯍꯧꯖꯤꯛꯇꯤ ꯌꯥꯝ ꯁꯥꯠꯂꯝꯗꯧ ꯃꯥꯜꯂꯦ ꯍꯧꯖꯤꯛ ꯀꯥꯂꯦꯟ ꯊꯥꯒꯤ ꯃꯇꯝꯁꯦ ꯌꯥꯝ ꯁꯥꯠꯄꯅꯦꯕ ꯁꯥꯠꯂꯒ ꯑꯃ ꯂꯥꯏꯗꯨꯛ ꯊꯥꯕꯗ ꯍꯥꯞꯄꯗꯣ ꯑꯩꯈꯣꯏꯅ
ꯎꯝ ꯎꯝ
ꯑꯗꯨ ꯍꯥꯞꯄꯅꯦ ꯍꯥꯏꯕ ꯑꯩꯁꯦ ꯂꯤꯞ ꯕꯥꯝ ꯑꯝꯇꯁꯨ ꯂꯩꯅꯤꯡꯕꯅꯦ ꯇꯧꯔꯤꯁꯦ ꯑꯩ ꯂꯤꯞ ꯕꯥꯝꯁꯦ ꯂꯣꯏꯔꯦꯕ
ꯂꯩꯌꯣ
ꯇꯦꯕ ꯏꯪꯊꯝꯊꯥ ꯌꯧꯔ ꯂꯩꯔꯁꯤ ꯅꯤꯡꯊꯝꯊꯥ ꯌꯧꯔ ꯂꯩꯔꯁꯤ ꯂꯩꯁꯤꯔꯖꯨ ꯑꯃꯨꯛ ꯈꯟꯕ ꯑꯩꯅ
ꯑꯁ ꯅꯤꯡꯊꯝ ꯊꯥ ꯌꯧꯔ ꯂꯩꯔꯁꯤꯔꯥ ꯈꯜꯂꯤꯕ
ꯇꯟꯕ ꯑꯃꯨꯛꯁꯨ ꯂꯩꯅꯤꯡꯕ ꯌꯥꯎꯗ꯭ꯔꯦ ꯍꯥꯏꯕ ꯈꯖꯤꯛ ꯈꯛꯇ ꯉꯥꯏꯕꯒꯤ ꯑꯃ ꯏꯟꯊꯣꯛꯄꯗꯁꯨ ꯏꯟꯊꯣꯔꯛꯇ꯭ꯔꯦꯕ ꯑꯗꯨꯝ ꯃꯥꯏ ꯖꯒꯥꯗ ꯂꯩꯕꯤꯗꯣ ꯏꯟꯊꯣꯛꯄ ꯂꯣꯏꯔꯖꯨ ꯃꯥꯏ ꯖꯒꯥꯗꯩ ꯍꯦꯟꯒꯠꯂꯛꯇ꯭ꯔꯦ ꯍꯥꯏꯕ
ꯂꯩꯔꯣ ꯉꯥꯏꯔꯤꯗꯣ ꯉꯥꯏꯔꯤꯗꯣ ꯂꯥꯛꯑꯒ ꯂꯩꯔꯣ
ꯍꯣꯏ ꯑꯩꯈꯣꯏ ꯀꯩꯅꯣꯗꯨꯁꯨ ꯑꯩꯈꯣꯏ ꯇꯥꯃꯣ ꯃꯆꯥꯅꯨꯄꯤꯗꯨꯁꯨ ꯃꯥꯒꯤꯁꯨ ꯑꯃ ꯂꯩꯕꯤꯗꯣꯏꯅꯦꯕ ꯑꯩꯅ ꯂꯩꯕꯤꯒꯦ ꯍꯥꯏꯕꯅꯦꯕ
ꯎꯝ ꯅꯨꯄꯤ ꯃꯆꯥꯥꯗꯣ
ꯎꯝ ꯆꯥꯎꯔꯛꯑꯕꯅꯤꯅ ꯎꯝ ꯑꯗꯨꯝ ꯐꯖꯕ ꯈꯣꯠꯄ ꯄꯥꯝꯕ ꯍꯧꯔꯦ ꯅꯨꯄꯤꯒ ꯑꯣꯏꯔꯦ ꯃꯣꯏꯁꯨ ꯍꯥꯏꯗꯤ ꯑꯗꯨꯝ ꯅꯨꯄꯤꯃꯆꯥꯒ ꯑꯣꯏꯔꯦ ꯑꯗꯨꯝ ꯂꯩꯗꯅ
ꯎꯝ
ꯅꯨꯄꯥꯗꯨꯅ ꯑꯃꯨꯛ ꯑ ꯁꯥꯟꯅꯄꯣꯠꯀ ꯀꯩꯇꯪ ꯉꯥꯎꯔꯦ ꯑꯃꯗꯨꯅ ꯑꯃꯨꯛ ꯑꯃꯗꯨꯗ ꯈꯔ ꯄꯤꯛꯏꯕꯅꯤꯅ ꯁꯥꯟꯅꯄꯣꯠꯇ ꯉꯥꯎꯔꯤ ꯑꯃꯗꯨꯅ ꯈꯔ ꯆꯥꯎꯅꯤꯅ ꯑꯃꯨꯛ ꯀꯩ ꯍꯥꯏꯅꯤ ꯑꯗꯨꯝ ꯗ꯭ꯔꯦꯁ ꯅꯨꯡꯗꯒꯁꯦ ꯍꯥꯏꯗꯤ ꯌꯣ ꯇꯥꯕ ꯍꯧꯖꯤꯛꯀꯥꯟꯒꯤ ꯑꯗꯨꯝ ꯑꯩꯈꯣꯏꯒꯤ ꯑꯩꯈꯣꯏꯅ ꯃꯈꯣꯏꯅꯗꯤ ꯃꯣꯏ ꯃꯇꯝꯗꯨꯗꯗꯤ ꯗ꯭ꯔꯦꯁ ꯌꯣ ꯇꯥꯕ ꯀꯥꯏꯁꯦ ꯈꯪꯖꯗ꯭ꯔꯤꯗꯅ
ꯎꯝ
ꯑ ꯍꯧꯖꯤꯛꯇꯤ ꯑꯣꯏꯔꯗꯤ ꯍꯥꯏꯗꯤ ꯑꯗꯨꯝ ꯑꯗꯨ ꯐꯣꯟꯒꯤ ꯀꯩꯁꯨ ꯑꯗꯨꯝ ꯂꯩꯕꯒꯤ ꯆꯥꯎꯈꯠꯂꯛꯄ ꯃꯇꯨꯡ ꯏꯁꯨ ꯏꯟꯅꯅꯦꯕ
ꯃꯥꯅꯦ ꯃꯥꯅꯦ ꯍꯧꯖꯤ ꯀꯥꯟ ꯑꯉꯥꯡꯁꯤꯡ ꯇꯧꯏꯗꯣ ꯁ꯭ꯇꯥꯏꯜ ꯌꯥꯝ ꯈꯪꯉꯤ ꯀꯩꯅꯣ
ꯎꯝ ꯗꯨꯗꯨꯅ ꯃꯥꯁꯦ ꯑꯩꯒꯤ ꯗ꯭ꯔꯦꯁꯀꯁꯦ ꯍꯥꯏꯗꯤ ꯃꯥꯁꯨ ꯋꯥꯡꯉꯦꯗꯅ ꯌꯥꯝꯅ ꯆꯥꯎꯕꯕꯨꯗꯤ ꯑꯩꯅ ꯍꯦꯂꯦ ꯍꯥꯏ ꯈꯁꯨ ꯋꯥꯡꯕꯗꯨꯗꯤ ꯑꯩ ꯁꯒꯟ ꯁꯥꯏ ꯌꯨꯔꯕꯅꯤꯅ ꯍꯥꯏꯗꯤ ꯏꯈꯦ ꯈꯩꯠꯅꯗꯕꯅꯤꯅ ꯑꯗꯨꯝ ꯂꯩꯗꯅ ꯈꯔ ꯄꯤꯛꯄ ꯄꯣꯠ ꯆꯩ ꯑꯩꯉꯣꯟꯗ ꯈꯤꯇꯪ ꯄꯤꯛꯄ ꯄꯣꯠꯁꯦ ꯃꯉꯣꯟꯗ ꯑꯗꯨꯝ ꯌꯥꯕꯗꯣ
ꯎꯝ
ꯗꯨꯒꯤ ꯁꯤꯟꯗꯣ ꯂꯣꯏꯁꯤꯜꯂꯛꯑꯦ ꯍꯥꯏꯕ ꯈꯔ ꯈꯔ ꯆꯥꯎꯈꯠꯂꯛꯑꯗꯤ ꯑꯩ ꯗ꯭ꯔꯦꯁꯀ ꯋꯥꯏꯅꯔ ꯁꯦꯠꯅꯔꯛꯑꯅꯤ꯫
ꯋꯥꯏꯅꯔ ꯁꯦꯠꯅ ꯌꯥꯔꯅꯤ ꯅꯕꯅꯤ
ꯍꯨꯝꯃꯨꯛ ꯃꯇꯨꯡꯗꯒꯗꯤ ꯌꯥꯕꯨ ꯌꯥꯕ ꯌꯥꯔꯦ
ꯂꯩꯁꯥꯕꯤ ꯐꯥꯃꯤꯟꯅꯗꯣꯔꯦ ꯑꯗꯨꯗꯤ
ꯑꯩꯗꯤ ꯑꯁ ꯀꯩꯅꯣꯗ
ꯆꯥꯅꯨꯄꯤꯒ
ꯑꯩ ꯉꯝꯃꯔꯣꯏꯗ ꯑꯩ ꯏ ꯑꯩ ꯏꯁ
ꯎ
ꯑꯁꯤꯒꯨꯝꯕ ꯗ꯭ꯔꯤꯁꯥ ꯃꯌꯥꯝꯁꯦ ꯌꯦꯡꯅꯤꯡꯗꯦ ꯍꯥꯏꯕ
ꯀꯔꯤꯒꯤ ꯌꯦꯡꯅꯤꯡꯗꯕ
ꯑꯩ ꯉꯝꯃꯣꯏ ꯑꯦ
ꯐꯔꯦ ꯑꯗꯨꯗꯤ ꯑꯗꯨꯗꯤ ꯅꯪꯒꯤ ꯃꯊꯛ ꯊꯣꯡꯕꯁꯤꯡꯗꯨꯅ ꯌꯦꯡꯅꯤꯡꯉꯝꯒꯗ꯭ꯔꯥ
ꯑꯩꯗꯤ ꯀꯩꯝ ꯇꯧꯗ ꯇꯧ ꯑꯗꯨꯅ ꯑꯩꯒꯤ ꯏꯊꯛ ꯊꯣꯡ ꯑꯩꯒꯤ ꯏꯊꯛ ꯊꯣꯡꯕ ꯍꯥꯏꯕꯕꯨ ꯑꯩꯈꯣꯏ ꯆꯦꯈꯛꯇꯅꯦ ꯑꯩ ꯈꯥꯉ ꯑꯗꯨꯅꯦ ꯑꯩꯅ ꯌꯦꯡꯉꯤꯕ ꯃꯌꯥꯝꯁꯦ
ꯃꯥꯅꯤꯅꯦ ꯀꯔꯤ ꯀꯔꯤ ꯅꯪꯒꯤ ꯃꯈꯥ ꯉꯥꯛꯇꯅꯤ
ꯎꯝ ꯎꯝ ꯎꯝ
ꯗꯤꯄꯥꯔꯠꯃꯦꯟꯁꯤꯗ ꯑꯅꯧꯕ
ꯎꯝ ꯗꯥꯛꯇꯣꯔꯝꯅꯦ ꯂꯥꯛꯇꯣꯔꯝꯅꯦ ꯎꯝ ꯑꯗꯣ ꯀꯩꯅꯣ ꯄꯨꯟꯕꯗꯣ ꯄꯨꯟꯂ ꯀ ꯐꯪꯁꯟꯗꯣ ꯄꯨꯜꯂꯗꯤ ꯑ ꯊꯦꯡꯕꯨ ꯊꯦꯡꯅꯅꯤ ꯅꯠꯇ꯭ꯔꯥ
ꯊꯦꯡꯅꯅꯤ ꯃꯣꯏꯅ ꯂꯥꯛꯄ ꯀꯥꯟꯗ ꯑꯩꯈꯣꯏ ꯃꯣꯏꯒ ꯑꯩꯈꯣꯏꯒ ꯄꯨꯟꯅ ꯇꯧꯃꯤꯟꯅ ꯇꯥꯔꯗꯤ ꯑꯗꯨꯝ
ꯊꯦꯡꯅꯔꯅꯤꯌꯦ ꯎꯝ
ꯑꯗꯨꯅꯦ ꯍꯥꯏꯁꯦ
ꯑꯩꯈꯣꯏ ꯏꯅꯥꯎꯄꯤꯗꯨꯗꯤ ꯄꯣꯠꯁꯤ ꯇꯥꯕꯅꯤꯀꯣ ꯈꯔ ꯌꯣꯗꯤ ꯅꯩꯕꯅꯤ
ꯃꯥꯒꯤꯗꯣ ꯂꯧꯊꯣꯛꯈ꯭ꯔꯕ
ꯎꯝ ꯍꯝ ꯂꯧꯊꯣꯛꯣꯛꯇ꯭ꯔꯤ ꯐꯥꯔꯤꯝ ꯀꯟꯅ
ꯎꯝ ꯆꯪꯗꯤ ꯆꯪꯁꯤꯂꯝꯃꯅꯤꯗ ꯐꯩꯅꯝ
ꯎꯝ ꯃꯥꯏ ꯈꯔ ꯈꯔ ꯂꯦꯡꯕ ꯍꯧ ꯃꯥꯏꯁꯨ ꯂꯦꯡꯕ ꯍꯧꯔꯦꯗ ꯃꯥꯁꯨ ꯑꯍꯥꯟꯕꯩꯗꯤ ꯑꯃ ꯆꯥꯕ ꯌꯥꯗꯕꯤꯗ ꯌꯥꯝ ꯀꯟꯅ ꯇꯧꯔꯝꯃꯦ ꯍꯧꯖꯤꯛꯇꯤ ꯏꯁ ꯆꯥꯔꯒꯦꯗ ꯂꯩꯔꯦ ꯏꯕꯦꯝꯃ
ꯆꯥꯕ ꯌꯥꯔꯝꯃꯅꯤ ꯐꯖꯅ
ꯍꯧꯖꯤꯛꯇꯤ ꯆꯥꯕ ꯌꯥꯔꯦꯗ ꯅꯅ ꯆꯥꯔꯒꯦꯗ ꯂꯩꯔꯦ ꯑꯩꯁꯤꯅꯦ ꯎꯝ ꯋꯥꯔꯤꯁꯦ ꯑꯃꯗꯤ ꯍꯥꯏꯅꯤꯡꯕꯅꯦꯕ ꯑꯗꯣ ꯃꯤ ꯃꯃꯤꯡ ꯃꯤꯁꯦ ꯃꯃꯤꯡꯁꯦ ꯍꯥꯏꯕ ꯌꯥꯗꯕꯒꯤ ꯑꯃ ꯅꯉꯣꯟꯗꯁꯨ ꯀꯃꯥꯏꯅ ꯇꯥꯛꯁꯤꯒꯦꯅ ꯈꯟꯕꯗꯣ
ꯝꯕꯅꯤ
ꯑꯃ ꯑꯩꯈꯣꯏ ꯀꯥꯁꯤꯁꯨ ꯑꯃ ꯅꯪ ꯆꯇ ꯐꯥꯕꯤꯗꯣ ꯐꯥꯕꯗꯣ ꯐꯥꯕꯗꯣ
ꯑꯥ ꯑꯥ
ꯃꯥꯁꯨ ꯅꯍꯥꯟꯗꯥꯡ ꯑꯗꯨꯝ ꯔꯤꯜ ꯆꯠꯀꯩ ꯊꯥꯅꯕꯗꯣ ꯋꯥꯔꯤ ꯁꯥꯟꯅꯕꯗꯨꯗ ꯑꯩꯈꯣꯏꯒꯤ ꯔꯤꯖꯅꯝꯁꯦꯅ ꯍꯥꯏꯅꯕꯅꯦꯕ ꯂꯣꯏꯔꯝꯗꯥꯏꯒꯤ ꯐꯖꯕ ꯑꯝꯇ ꯅꯝꯖꯩ ꯍꯥꯏꯅꯕꯅꯦꯕ
ꯎꯝ
ꯑꯗꯨꯗ ꯑꯩꯈꯣꯏꯅ ꯍꯥꯏ ꯑꯩꯅ ꯑꯗꯨꯗꯤ ꯃꯣꯏꯒꯤ ꯍꯌꯦꯡ ꯍꯪꯆꯤꯠꯀꯤ ꯑꯦꯛꯖꯥꯝ ꯂꯩꯕꯗꯨꯗ ꯃꯤꯁꯨ ꯈꯔ ꯌꯥꯝꯅꯕ ꯑꯩꯈꯣꯏꯒꯤ ꯑꯗꯨꯝ ꯄꯥꯔꯇꯤꯗꯨꯕꯨꯗꯤ ꯑꯗꯨꯝ ꯂꯥꯛꯑꯅꯤ ꯃꯣꯏ ꯃꯤ ꯈꯔꯗꯤ ꯌꯥꯅꯕꯗꯨꯗ ꯅꯝꯁꯦ ꯈꯣꯠꯁꯦ ꯀꯥꯏꯅ ꯍꯥꯏꯗꯤ ꯍꯥꯏꯅꯕꯅꯦꯕ
ꯎꯝ
ꯀꯌꯥ ꯑꯃ ꯑꯥꯏꯗꯤ ꯍꯨꯡꯒꯠ ꯀꯠꯄꯤ ꯈꯣꯠꯀꯠꯄꯤ ꯀꯩ ꯀꯩ ꯃꯈꯜ ꯃꯈꯥꯒꯤ ꯀꯌꯥ ꯑꯃ ꯍ
ꯍꯥꯏꯗꯤ ꯍꯣꯡꯒꯠꯄꯤꯗꯨꯣ ꯇꯧꯁꯦ
ꯍꯣꯏ ꯑꯗꯨꯅꯦ ꯍꯥꯏꯁꯦ ꯑꯗꯨꯗꯒꯤ ꯃꯥꯅ ꯑꯗꯨ ꯍꯥꯏꯔꯛꯄꯅꯦ ꯑꯗꯨꯗꯒꯤ ꯃꯥꯅ ꯃꯥ ꯀꯩꯀꯩꯅꯣ ꯈꯔ ꯌꯦꯡꯉꯛꯀꯦ ꯔꯤꯜꯁꯁꯨ ꯊꯥꯖꯤꯜꯂꯛꯑꯣ ꯀꯃꯥꯏ ꯀꯃꯥꯏꯅ ꯅꯝꯈꯤꯗ ꯌꯦꯡꯒꯦ ꯈꯣꯠꯀꯦ ꯀꯩ ꯍꯥꯏꯅꯕꯅꯦꯕ ꯑꯗꯨꯕꯨꯗꯤ ꯑꯗꯨꯗ ꯃꯥ ꯁꯨ ꯅꯪꯒꯤ ꯑꯃ ꯁꯥꯏꯟ ꯂꯧꯕꯒꯤꯗꯣ ꯃꯗꯨꯗꯁꯨ ꯍꯥꯏꯔꯛꯄꯅꯦꯕ
ꯃꯥꯖꯤꯤ ꯂꯧ ꯎꯗ꯭ꯔꯤꯕꯌꯥ
ꯁꯤ ꯂꯧꯗ꯭ꯔꯤ ꯃꯥ ꯖꯨꯅꯤꯔ ꯒ꯭ꯔꯨꯞꯅꯤ ꯀꯩꯅꯣ
ꯑ
ꯑꯗꯨꯗꯨꯒꯤ ꯃꯥ ꯍꯥꯏ ꯑꯗꯨꯁꯨ ꯍꯥꯏꯔꯛꯄ ꯑꯗꯨꯏꯗꯤ ꯃꯥꯏꯅ ꯔꯤ ꯍꯥꯏꯌꯦ ꯃꯥꯒꯤꯗꯣ ꯄꯦꯁꯇꯣ ꯃꯌꯥꯝ ꯌꯥꯝꯃꯦ ꯍꯥꯏꯌꯦꯕ
ꯎꯝ
ꯑꯗꯨꯗꯨꯒꯤ ꯀꯛꯊꯅꯤꯅ ꯍꯥꯏꯕꯅꯦꯕ
ꯎꯝ
ꯑꯦꯗꯤ ꯑꯗꯒꯤ ꯑꯃꯨꯛ ꯀꯛꯊꯅꯤ ꯍꯥꯏꯕ ꯉꯁꯤꯁ ꯃꯣꯏ ꯄꯦꯖꯇꯣ ꯄꯦꯖꯇꯣ ꯋꯥꯟ ꯍꯟꯗ꯭ꯔꯦꯠ ꯑꯕꯞ ꯇꯨ ꯍꯟꯗ꯭ꯔꯦꯠ ꯃꯌꯥ ꯑꯗꯨꯃꯥꯏꯅ ꯑꯣꯏꯑꯕ ꯃꯣꯏꯗꯣ
ꯎꯝ ꯆꯠꯊꯗ ꯌꯥꯔꯣꯏ ꯃꯥꯏꯗꯤ
ꯑꯗꯨꯗꯒꯤ ꯑꯃꯨꯛ ꯕꯟ ꯄꯦꯄꯔꯗ ꯑꯃꯨꯛ ꯅ ꯑꯃꯨꯛꯒ ꯍꯥꯏꯖꯤꯜꯂꯗꯤ ꯊꯥꯒꯠꯈ꯭ꯔꯅꯤ ꯍꯥꯏꯕ
ꯎꯝ ꯑꯦ ꯃꯥꯁꯨ ꯑꯗꯨꯗꯤ ꯍꯌꯦꯡ ꯂꯧꯅꯤ ꯍꯥꯏꯕ꯭ꯔꯥ
ꯑꯗꯣ ꯑꯩꯅ ꯅꯪꯒꯤꯁꯨ ꯂꯧꯎ ꯅꯪꯗꯨꯁꯨ ꯄꯤꯔꯛꯇ꯭ꯔꯤꯕꯅꯦ ꯅꯣꯏ ꯂꯧꯃꯤꯟꯅꯔꯣ ꯄꯨꯟꯅꯗꯤ ꯍꯥꯏꯒꯅꯤ
ꯎꯝ
ꯃ ꯑꯣꯏꯃꯦ ꯑꯩ ꯍꯥꯏꯔꯤꯁꯤꯗ
ꯍꯣꯏꯅꯦ ꯑꯗꯨ ꯃꯣꯏꯒ ꯑꯩꯒꯗꯤ ꯈꯔ ꯈꯦꯠꯅꯩꯗꯅ
ꯍꯣꯏ ꯍꯣꯏ ꯑꯗꯨꯕꯨ ꯆ ꯅꯪꯒꯤ ꯑꯗꯨ ꯑꯃꯨꯛ ꯀꯩꯅꯨ ꯑꯣꯏꯕꯅꯤꯅ
ꯃꯣꯏꯗꯤ ꯀꯩꯅꯣ ꯇꯧꯔꯣꯏ ꯍꯥꯏꯕ ꯃꯔꯩ ꯀꯩꯝꯇ ꯇꯧꯗꯕꯤꯗ ꯑꯗꯨꯝ ꯗ ꯗ ꯗ ꯄꯤꯔꯛꯇꯧꯕ ꯉꯥꯛꯇꯅꯦꯕ
ꯎꯝ
ꯍꯗꯤ ꯊꯦꯡꯅꯔ ꯑꯗꯨ
ꯀꯅꯥ ꯈꯪꯕ ꯏꯁ ꯃꯥꯏ ꯀꯩꯅꯣ ꯑꯣꯏꯔꯝꯕꯅꯤꯅ ꯉꯥꯡꯉ ꯂꯩꯈꯗꯤ ꯏꯕꯦꯝꯃ ꯎ ꯑꯗꯨꯗꯏꯗꯤ ꯃꯥꯅ ꯇꯧꯔꯤꯗꯣ ꯃꯥꯅ ꯇꯧꯔꯤꯗꯣ ꯌꯥꯝ ꯄꯛꯇꯦꯅ ꯈꯜꯂꯦ ꯃꯥꯅ ꯇꯧꯗ ꯇꯧꯗ ꯁ꯭ꯋꯥꯏꯗꯣ
ꯍꯦꯟꯃꯜ
ꯃꯥꯅꯈꯩꯗꯤ ꯀꯩꯝꯇ ꯍꯉꯥꯡ ꯈꯣꯠꯇꯅ ꯌꯦꯡꯁꯤꯟ ꯈꯣꯠꯆꯤꯟꯗꯅ ꯇꯧꯗ꯭ꯔꯒ ꯑ ꯅꯨꯃꯤꯠꯇꯨꯗꯕꯨ ꯐꯕꯕ ꯐ꯭ꯔꯕꯞ ꯂꯥꯛꯑꯒ ꯃꯥꯅꯁꯨ ꯍꯥꯏꯔꯦ ꯅꯪ ꯑꯁ ꯑꯗꯨꯒꯀ ꯇꯥꯟꯅꯔꯣ ꯍꯥꯏ ꯇꯥꯟꯅꯔꯦ ꯇꯥꯟꯅꯔꯒꯁꯨ ꯑꯃꯨꯛ ꯃꯉꯣꯟꯗꯥ ꯀ ꯇꯧꯁꯤꯟꯅꯦ ꯈꯣꯠꯁꯤꯟꯅꯦ ꯀ ꯍꯥꯏꯗꯤ ꯀꯩꯅꯣ ꯍꯥꯏꯕꯅꯤꯗ
ꯎꯝ
ꯑꯈꯣꯏ ꯁꯨꯍꯥꯟꯜꯂꯥꯛꯛꯇꯕ ꯀꯩꯅꯣꯧꯗꯕ ꯃꯤ ꯀꯩꯝ ꯇꯥꯍꯟꯗꯕ ꯃꯤ ꯑꯣꯏꯔꯗꯤ ꯉꯥꯡꯉꯅꯤ ꯊꯤꯅ
ꯑꯗꯨꯅ ꯍꯥꯏꯁꯦ ꯑꯗꯨꯝꯁꯨ ꯎꯔꯤꯕ ꯅꯠꯇ꯭ꯔꯥ ꯇꯤꯒꯤꯁꯨ ꯆꯠꯂꯤꯕ
ꯊꯧꯑꯣꯏꯗꯅ ꯌꯥꯝ ꯉꯥꯡꯅꯤꯡꯕꯩ ꯇꯥꯏꯞꯇ ꯑꯣꯏꯕ
ꯁꯤ ꯌꯥꯝꯅ ꯐꯔꯣꯏꯗꯧꯔꯤ
ꯑꯩ ꯁꯝ ꯀꯛꯅꯤꯡꯉꯤ
ꯀꯛꯎꯔꯣ ꯑ ꯍꯥ ꯅꯪꯃ ꯍꯥꯏꯒꯗꯑꯅꯦ ꯑꯦ ꯂꯨꯄꯥ ꯆꯅꯤ ꯈꯛꯇꯪ ꯄꯤꯕ ꯑꯃ ꯂꯩꯌꯦꯅ
ꯑꯥ ꯑꯗꯨ ꯁꯤꯗꯅꯦ ꯑꯩꯅ ꯍꯥꯏꯗꯔꯤ ꯆꯅꯤꯗꯅ ꯆꯥꯝꯃꯉꯥꯐꯥꯎ ꯑꯣꯏ ꯍꯥꯏꯕ ꯃꯣꯏ ꯅꯨꯄꯤꯒꯤ ꯁꯪꯀꯛꯄꯒꯤꯗꯣ
ꯑꯗꯣ ꯌꯥꯝ ꯇꯥꯔꯗꯤ ꯑꯗꯨꯝ ꯆꯥꯝꯃꯉꯥ ꯑꯗꯨꯝ ꯍꯥꯏꯖꯤꯜꯂꯛꯀꯅꯤꯗ ꯃꯣꯏꯁꯦ
ꯎꯝ ꯑꯗꯣ ꯑꯩꯅ ꯍꯥꯏꯁ ꯁꯤ ꯁꯝꯗꯨ ꯇꯦꯟꯅ ꯀꯛ ꯀꯩ ꯍꯥꯏꯕ ꯅꯠꯇꯕ ꯁꯝꯁꯦ ꯈꯔ ꯗꯤꯖꯥꯏꯟ ꯋꯥꯂꯥꯛ ꯈꯔꯅꯥꯆꯥꯥꯏꯠ ꯍꯥꯏꯔꯤꯕ
ꯑꯗꯨ ꯗꯤꯖꯥꯏꯟ ꯈꯔ ꯌꯥꯎꯔꯛꯑꯗꯤ ꯑꯗꯨꯝ ꯃꯣꯏꯅ ꯄꯩꯁꯥ ꯑꯗꯨꯝ ꯍꯥꯏꯔꯛꯀꯅꯦꯕ ꯆꯍꯨꯝ ꯆꯥꯝꯃꯔꯤ ꯆꯥꯝꯃꯔꯤ ꯍꯥꯏꯔꯣ ꯆꯥꯝꯃꯉꯥ ꯍꯥꯏꯗ꯭ꯔꯁꯨ ꯅꯠꯇ꯭ꯔꯥ
ꯑꯗꯣ ꯑꯩꯒꯤꯗꯤ ꯑꯩꯒꯤꯁꯤꯗ ꯑꯩꯒꯤ ꯀꯩꯅꯣ ꯑꯇꯣꯞꯄ ꯗꯤꯖꯥꯏꯅꯔ ꯑꯩꯒꯤ ꯍꯥꯏꯗꯤ ꯑꯩꯒꯤ ꯏꯁꯥꯒꯤ ꯗꯤꯖꯥꯏꯅꯔ ꯑꯃ ꯂꯩ ꯑꯗꯨꯅ ꯀꯥꯏꯈꯠꯂꯅꯤ
ꯑꯣ ꯅꯪ
ꯍꯣꯏ ꯑꯩ ꯑꯩꯒꯤ ꯄꯥꯔꯁꯅꯦꯜ ꯑꯃ ꯂꯩ ꯑꯗꯨꯗꯨꯅ ꯀꯥꯈꯠꯂꯅꯤ ꯆꯥꯛꯏꯗ ꯊꯤꯔꯤꯕ꯭ꯔ ꯐꯖꯥꯕ꯭ꯔ
ꯄꯥꯍꯜꯂꯣ
ꯈꯔ ꯀꯛꯍꯟꯒꯦ ꯃꯌꯥꯝ ꯈꯪꯉꯣꯏꯗ ꯑꯗꯨꯝ ꯃꯌꯥꯝ ꯀꯛꯑꯣꯏꯗꯕꯅꯤꯅ ꯇꯨꯡꯗꯤ ꯑꯗꯨꯝ ꯇꯥꯕꯗꯤ ꯑꯗꯨꯝ ꯇꯥ ꯂꯩꯗꯣꯅꯤꯅ ꯀꯣ ꯁꯝꯗꯣ ꯍꯟꯗꯛꯀꯤ ꯑꯃ ꯀꯂꯔ ꯇꯧꯕꯗꯩ ꯃꯇꯣꯟ ꯈꯔ ꯄꯣꯛꯈꯥꯏꯌꯦꯕ
ꯎꯝ